ꯇꯥꯌꯦ ꯇꯥꯌꯦ ꯇꯥꯌꯦ
ꯀꯗ ꯔꯃꯤꯅꯣ
ꯑꯁ ꯑꯩꯁꯦ ꯆꯥꯛ ꯊꯣꯡꯉꯝꯕꯅꯤ
ꯀꯩꯖꯥꯡ ꯅꯅꯦ
ꯑꯩꯁꯦ ꯀꯩꯅꯣ ꯇꯧꯗꯦꯗ ꯀꯩꯅꯣ ꯃꯥꯏꯔꯦꯠ ꯑꯃ ꯀꯩꯝ ꯉꯥꯟꯁꯤꯜꯂꯒ ꯆꯝꯐꯨꯠ ꯑꯣꯏ ꯀꯩ ꯑꯣꯏꯗ ꯠꯇ ꯆꯥꯗ
ꯑꯣ
ꯅꯪ ꯆꯥꯔꯕ ꯀꯩꯅꯣ
ꯆꯥꯗ꯭ꯔꯤꯗ ꯉꯔꯥꯡꯗꯣ ꯕꯣꯜ ꯌꯦꯡꯉꯣꯅꯦ ꯑꯗꯨꯣ ꯍꯧꯒꯂꯛꯇ ꯉꯔ
ꯎ ꯊꯦꯡꯉꯦ
ꯊꯨꯡ ꯃꯔꯤ ꯇꯥꯅꯦꯗ
ꯎꯝ ꯉꯔꯥꯡ ꯀꯩꯅꯣꯒ ꯁꯥꯟꯅꯕꯗꯨꯔꯣ ꯏꯪꯂꯦꯟꯒꯤꯗꯨꯔꯣ
ꯏꯪꯂꯦꯟꯒꯤꯗꯨꯁꯨ ꯌꯦꯡꯉꯦ ꯑꯗꯨ ꯂꯣꯏꯔꯒ ꯉꯥꯏꯍꯥꯛ ꯉꯥꯏꯔꯒ ꯀꯩꯅꯣꯒꯤ ꯕꯤꯜꯖꯤꯡꯒꯤ ꯁꯥꯟꯅꯕꯗꯣ ꯑꯗꯨꯁꯨ ꯌꯦꯡꯉ
ꯕꯦꯜꯖꯤꯌꯝꯒꯤ ꯂꯣꯏꯔꯝꯗꯥꯏꯗ ꯍꯟꯗꯣꯛꯈꯤꯕꯗꯣ
ꯑꯥ
ꯑꯩꯁꯦ ꯕꯦꯜꯖꯤꯌꯝ ꯂꯩꯍꯧꯔꯕ꯭ꯔꯅ ꯈꯜꯂꯨꯔꯦ ꯑꯗꯨꯒ
ꯏꯪꯂꯦꯟꯁꯨ ꯇꯧꯔꯤꯅꯤꯅꯦ ꯕꯤꯔꯥꯅꯤꯅꯦ
ꯑꯗꯨꯅꯦ ꯇꯨꯝꯃꯝꯗꯥꯏꯗ ꯑꯔꯥꯡ ꯌꯦꯡꯕꯗꯣ ꯀꯩꯅꯣꯗꯣ ꯂꯩꯍꯧꯕꯅꯦꯕ ꯏꯪꯂꯦꯟꯒꯤꯗꯨꯅ ꯋꯥꯟ ꯖꯦꯔꯣꯗ ꯐꯅꯌꯥꯝ ꯀꯨꯏꯅ ꯂꯩꯍꯧꯕꯅꯦꯕ ꯑꯗꯨꯒ ꯂꯣꯏꯔꯝꯗꯥꯏꯗ ꯑꯅꯤ ꯍꯟꯗꯣꯛꯈꯤꯕ ꯃꯥꯜꯂꯦꯕ ꯕꯦꯜꯖꯤꯌꯝꯒꯤꯗꯨꯅ ꯇꯥꯏ ꯇꯥꯏ
ꯎꯝ
ꯑꯍꯨꯝ ꯂꯦ ꯅꯍꯟꯊꯣꯛꯈꯤꯦ ꯑꯗꯨꯗꯨꯕꯥ
ꯀꯝꯕꯩꯅꯣ
ꯕꯦꯜꯖꯤꯌꯝꯒꯤꯗꯨꯕꯣ
ꯕꯦꯜꯖꯤꯌꯝꯒꯤꯗ ꯑꯩꯁꯨ ꯂꯣꯏꯕꯧꯇꯤ ꯌꯦꯡꯗꯦꯗ ꯑꯍꯥꯟꯕ ꯀꯩꯅꯣꯅ ꯆꯟꯟꯈꯤꯕꯗꯣ ꯑꯃꯗꯨꯅ ꯆ ꯑ ꯑꯗꯨꯅ ꯆꯟꯈꯤꯕꯗꯣ ꯏꯡ
ꯎꯝ
ꯍꯥꯏꯗꯤꯉꯣ ꯑꯍꯥꯟꯕꯩ ꯁꯨꯝ ꯂꯩꯔꯝꯕꯅꯤꯗ
ꯎꯝ ꯑꯩ ꯅꯪ ꯊꯕꯛ ꯇꯧꯕ ꯅꯥꯀꯟꯗ ꯇꯧꯕ ꯃꯥꯜ
ꯇꯧꯗꯦ ꯇꯧꯗꯤꯦ ꯑ ꯑꯩꯗꯤ ꯑꯍꯥꯟꯕ ꯏꯪꯂꯦꯟꯒ ꯗꯤꯌꯥꯥꯔ ꯀꯣꯡꯒꯣꯁ ꯁꯅꯕꯗ ꯀꯩꯅꯣ ꯗꯤꯌꯥꯔ ꯀꯣꯡ ꯀꯥꯗꯧ ꯃꯥꯜꯂꯦ ꯊꯥꯖꯤꯜꯂꯨꯅꯦ
ꯑꯥ
ꯃꯥ ꯌꯦꯦꯅ ꯑꯗꯨꯣ
ꯑꯁ ꯀꯃꯗꯗ
ꯆꯃ
ꯗꯋꯥ ꯌꯥꯗꯅꯦ
ꯀ ꯑꯗꯨꯅꯦ ꯀ ꯑꯗꯨꯅꯦ ꯍꯦꯛ ꯆꯟꯁꯤꯜꯂꯛꯇꯅ
ꯑꯅꯤ ꯆꯥꯟ ꯆꯪꯈ꯭ꯔꯦ
ꯑꯗꯨ ꯑꯃ ꯑꯃꯗꯨꯗꯤ ꯊꯥꯗꯦꯗ
ꯀꯩꯅꯣꯗ ꯇꯧꯔ ꯄꯩꯁꯥꯗꯤ ꯑꯗꯨꯝ ꯗꯥꯎ ꯌꯥꯔꯗꯤ ꯐꯪꯉꯝꯒꯅꯤ ꯐꯨꯠꯕꯣꯜꯒꯤ ꯖꯤꯃꯤ ꯃꯌꯥꯝ ꯃꯌꯥꯝ ꯐꯪꯅꯕ ꯃꯥꯜꯂꯦ
ꯐꯪꯅꯩꯌꯦ ꯃꯤ ꯐꯅꯥꯝ ꯐꯅꯥꯝ ꯐꯪꯅꯩ ꯀꯩꯅꯣ ꯒ꯭ꯔꯨꯞ ꯊꯥꯕꯁꯤꯅ ꯐ ꯐꯅ ꯐꯅꯥ ꯐꯪꯅꯤ ꯃꯣꯏ
ꯑꯣ ꯑꯗꯨꯅꯤ ꯑ ꯍꯧꯖꯤꯛꯀꯥꯟꯗꯤ ꯄꯩꯁꯥ ꯇꯥꯟꯐꯝꯁꯦ ꯃꯈꯟ ꯃꯈꯟꯅꯤ
ꯃꯈꯟ ꯃꯈꯟ ꯃꯥ ꯑꯅꯥꯎ ꯑꯅꯥꯎ ꯎꯅꯤ ꯇ ꯑꯣꯏꯔꯤ
ꯆꯥꯛꯇꯤ ꯊꯣꯡꯈ꯭ꯔꯕ ꯅꯣꯏꯒꯤ
ꯆꯥꯛꯇꯤ ꯂꯣꯏꯈ꯭ꯔꯦꯗ ꯉꯁꯥꯏꯅ
ꯖꯥꯛ ꯀꯅꯥꯅ ꯊꯣꯡꯉꯤꯅꯣ
ꯑꯩꯈꯣꯏꯗꯤ ꯃꯦꯁꯅꯤꯅ ꯕꯥꯃꯣꯟꯅ ꯊꯣꯡꯉꯦ
ꯑꯣ ꯁꯨꯝꯃꯦꯠ ꯅꯪ ꯍꯣꯁꯇꯦꯜ ꯂꯩꯔꯤ ꯅꯠꯇ꯭ꯔꯣ
ꯂꯩ
ꯎꯝ ꯑꯗꯨꯝ ꯐꯔꯦꯗ
ꯄꯔꯁꯤꯅꯥ ꯆꯥꯛꯁꯨ ꯊꯣꯡꯅꯗꯦ ꯃꯣꯏ ꯑꯗꯨꯝ ꯊꯣꯡꯑꯒ ꯊꯝꯕꯤꯔꯝꯃꯤꯗꯣ
ꯃꯇꯝ ꯃꯥꯡꯅꯗꯕ ꯁꯠ ꯁꯠ ꯆꯥꯊꯣꯛꯑꯒ
ꯃꯇꯝ ꯌꯥꯝ ꯃꯥꯡꯉꯦꯕ ꯆꯥꯛ ꯊꯣꯡꯕꯕꯁꯤ ꯀꯔꯥꯏꯗꯩ ꯇꯟꯃ ꯅꯨꯃꯤ ꯇꯟꯃ ꯅꯨꯃꯤꯠꯇꯅꯦ ꯆꯥꯗꯦ ꯆꯔꯥ ꯍꯦ ꯂꯦꯕ
ꯑꯗꯅꯤ ꯑꯩꯁꯨ ꯇꯧꯏꯖꯦ
ꯑꯗꯨꯅ ꯀꯩꯅꯣꯗꯤ ꯆꯥꯛꯇꯤ ꯀꯃꯥꯏꯅ ꯊꯣꯡꯉꯤ ꯍꯥꯏꯗꯤ ꯒ꯭ꯌꯥꯁꯇ ꯊꯣꯡꯉꯤꯔ ꯅꯠꯇ꯭ꯔꯒꯅ ꯏꯟꯗꯛꯁꯟꯗ ꯇꯧ꯭ꯔꯣ
ꯒꯤꯒ꯭ꯌꯥꯁꯇ ꯊꯣꯡꯉꯝꯕꯅꯦ ꯑꯗꯨ ꯒ꯭ꯌꯥꯁ ꯂꯣꯏꯊꯣꯛꯈꯤꯗꯅ ꯍꯟꯗꯛꯇꯤ ꯀꯩꯅꯣ ꯑꯣꯏꯅ ꯇꯧꯔꯤꯅꯦ ꯑꯗꯨꯝ ꯃꯣꯏꯒꯤ ꯔꯥꯏꯁ ꯀꯨꯀꯔꯗ ꯇꯧꯔꯤꯅꯤꯗꯅ ꯑꯩꯒꯤ ꯕꯣꯏꯂꯔ ꯑꯃ ꯂꯩꯌꯦ ꯑꯗꯨꯗ ꯀꯩꯀꯩ ꯐꯨꯠꯄ ꯀꯥꯡꯁꯣꯏꯒꯨꯝꯕ ꯊꯣꯡꯕ ꯌꯥꯏꯑꯕ ꯅꯥꯏꯟ ꯇꯔꯣꯒ ꯊꯣꯡꯉꯤ ꯅꯥꯠꯔꯗꯤ ꯀꯗꯥꯥꯏꯗꯒꯤ ꯒꯦꯁꯇꯨ ꯌꯦꯡꯉꯣꯅꯦ ꯈꯨꯇꯥꯡ ꯑꯃ
ꯀꯔꯥꯏꯗꯩꯩ ꯄꯩꯁꯥ ꯈꯨꯇꯥꯡ ꯂꯇꯥꯡꯗꯣ ꯌꯥꯗ꯭ꯔꯦ ꯂꯨꯄꯥ ꯂꯤꯁꯤꯡ ꯑꯅꯤꯒ ꯆꯥꯃꯉꯥ ꯆꯥꯇ꯭ꯔꯨꯛ ꯁꯋꯥꯥ ꯌꯣꯟꯅꯩꯁꯦ ꯕ꯭ꯂꯦꯛꯇ
ꯑꯗꯨꯅꯤ
ꯇꯥꯡꯃꯟ ꯂꯥꯡꯃꯟꯒꯔꯦꯃꯤ
ꯑꯗꯨꯁꯨ ꯒ꯭ꯌꯥꯁꯇꯨꯖꯁꯨ ꯐꯕ꯭ꯔꯥ ꯐꯠꯇꯕ꯭ꯔꯥ ꯒꯌꯥꯟ ꯇꯥꯗꯦꯃꯤ ꯃꯅꯝ ꯌꯥꯝ ꯆꯦꯟꯕꯗꯧ ꯇꯧꯕ ꯃꯥꯜꯂꯦ ꯅꯦꯕ ꯑꯗꯨꯒꯤ ꯀꯤꯕ ꯑꯩꯅ ꯂꯧꯒꯗꯧꯕꯗꯨ
ꯑꯣ ꯑꯗꯨꯝ ꯃꯅꯝ ꯆꯦꯄꯩ ꯋꯥ ꯈꯛꯇꯅ ꯅꯠꯇꯅ ꯍꯥꯏꯗꯤ ꯊꯟꯁꯨ ꯊꯟꯗꯦ ꯒ꯭ꯌꯥꯁꯇꯣ ꯂꯣꯏ ꯈꯥꯏꯗꯣꯛꯅꯩ ꯁ꯭ꯋꯥꯏꯁꯤꯗ ꯌꯣꯟꯅꯩ ꯒꯦꯁ ꯁꯤ ꯒꯦꯜ ꯃꯦꯜ ꯑꯃꯇꯥ ꯇꯥꯗꯦ ꯑꯩꯈꯣꯏꯁꯨ
ꯑꯗꯨꯅꯤ ꯄꯩꯁꯥ ꯄꯥꯝꯃꯨꯔꯦ ꯀꯥꯟꯅꯗꯦꯅ ꯇꯧꯅꯤ ꯈꯪꯅꯕꯗꯩ ꯂꯧꯈ꯭ꯔꯗꯤ ꯐꯕ ꯑꯃꯣ
ꯑꯥ ꯈꯔ ꯈꯪꯅꯕꯗꯤ ꯂꯥꯛꯑꯣꯗꯤ ꯐꯩ
ꯎꯝ
ꯒ꯭ꯌꯥꯁ ꯂꯨꯝꯃꯦ ꯀꯥꯏꯅꯒꯀꯣ ꯃꯌꯥꯝ ꯌꯥꯎꯔꯝꯗꯧ ꯃꯥꯜꯂꯒ ꯈꯜꯂꯨ ꯌꯥꯕꯖꯥ ꯅꯠꯇꯦ ꯏꯁꯤꯡꯒ ꯍꯥꯟꯖꯟꯕꯤ ꯌꯥꯝ ꯇꯧꯔ ꯂꯩꯔꯝꯃꯦ ꯃꯣꯏꯦ
ꯍ ꯑꯗꯨꯅꯤ ꯑꯗꯨꯕꯨ ꯌꯦꯡꯉꯣꯅꯦ ꯀꯤꯖꯔꯦ ꯍꯥꯏꯕ ꯍꯧꯖꯤꯛꯀꯥꯟꯁꯤ ꯌꯥꯝꯅ ꯀꯩꯅꯣ ꯇꯧꯗꯦꯕ ꯒ꯭ꯌꯥꯟ ꯇꯥꯗꯕ ꯊꯕꯛ ꯑꯃ ꯑꯗꯨꯝ ꯀꯟꯅ ꯇꯧꯔꯤ ꯍꯧꯖꯤꯛ
ꯎꯝꯝ ꯍꯣꯏ ꯍꯧꯖꯤꯛꯀꯥꯟꯗꯤ ꯂꯣꯏ ꯍꯩ ꯍꯩ ꯁꯤꯡꯅꯕꯅꯤꯅꯀꯣ ꯌꯥꯗꯦ ꯕꯥ ꯍꯦꯛꯇ ꯌꯨꯝꯒ ꯀꯨꯝꯗꯦꯗ ꯀꯨꯏꯔꯦ ꯌꯨꯝ ꯀꯨꯝꯗꯕ
ꯈ ꯈ ꯀꯨꯝꯃꯨꯅꯦ ꯌꯨꯝꯗ ꯀꯩꯗ ꯀꯥꯎꯔꯃꯅꯤꯅꯦꯅ ꯁꯛꯀꯗꯣ
ꯇꯥꯟ ꯂꯩꯥꯏ ꯌꯨꯝꯂꯥꯏ ꯅꯤꯡꯗꯤ
ꯎꯝ ꯀꯣꯟꯊꯤ ꯈꯔ ꯆꯥꯕ꯭ꯔꯕ ꯌꯨꯝ ꯂꯩꯕꯥꯁꯦ
ꯑꯗꯨꯒꯤꯗꯤ ꯑꯗꯨꯏ ꯅꯠꯇꯦꯗ ꯍꯥꯏꯗꯤ ꯁꯨꯝ ꯑꯥꯗ ꯀꯅꯥꯝꯇ ꯂꯩꯇꯕꯗꯣ ꯑꯗꯨꯗꯨꯅ ꯍꯩꯅꯗꯕ ꯍꯥꯏꯇꯥꯔꯦ ꯂꯩ
ꯍꯣꯏ ꯑꯗꯨꯕꯨꯗꯤ ꯁ꯭ꯋꯥꯏꯗ ꯃꯌꯥꯝ ꯄꯨꯟꯅ ꯂꯩꯕꯅꯗꯤ ꯅꯨꯡꯉꯥꯏꯅꯤ
ꯏꯆꯤꯛ ꯆꯤꯀꯥꯒꯥ ꯅꯨꯉꯥꯏꯇꯦꯕꯥ ꯌꯥꯝ
ꯎꯝ ꯑꯗꯨꯗꯨꯅꯦ ꯑꯩꯁꯨ ꯍꯟꯗꯦꯁ ꯏꯃꯥꯟꯅꯕ ꯍꯥꯏꯔ ꯂꯩꯇꯦ ꯑꯥꯗ
ꯎ ꯑꯩꯈꯣꯏꯁꯨ ꯈꯔ ꯑꯩꯈꯣꯏꯁꯨ ꯈꯔ ꯂꯩꯕꯗꯣ ꯃꯥꯏ ꯃꯥꯏ ꯊꯕꯛ ꯆꯠꯅꯈꯤꯕꯗ ꯑꯝꯇ
ꯎꯝ
ꯌꯨꯝꯗ ꯂꯩꯕ ꯁꯪꯅꯗꯦꯕ ꯑꯗꯨꯗꯨꯅ ꯎꯝ ꯍꯩꯅꯗꯦ ꯐꯩꯗꯤ ꯁꯨꯃꯥꯏ ꯌꯥꯝ ꯇꯧꯋ
ꯍꯣꯏ
ꯈꯔ ꯂꯩꯔꯒ ꯑꯗꯨꯝ ꯌꯨꯝꯗ ꯂꯩ ꯐꯪꯗꯣꯔꯔꯕꯅꯤꯅ ꯀꯣ
ꯃꯥꯅꯤ ꯃꯥꯅꯤ ꯑꯗꯨꯝ ꯑꯗꯨꯝ ꯂꯩꯗꯔꯕꯅꯦ
ꯀꯩꯅꯣ ꯇꯧꯔꯤꯀꯥꯟꯁꯤꯗ ꯂꯩꯍꯧꯒꯦꯅ ꯇꯧꯅꯤꯗ
ꯀꯣꯏꯔꯛꯑꯔꯣꯏ ꯆꯍꯤ ꯈꯪꯍꯧꯔꯔꯣꯏ ꯆꯍꯤ ꯃꯉꯥ ꯇꯔꯨꯛ
ꯑꯗꯨꯅꯦ ꯁ꯭ꯋꯥꯏ ꯁ꯭ꯋꯥꯏꯗ ꯂꯩꯒ ꯂꯩꯔꯕꯗ ꯀꯩꯅꯣ ꯃꯉꯥꯏ ꯀꯩꯅꯣꯅꯤ ꯆꯍꯤ ꯑꯃ ꯌꯥꯝꯃꯕꯗ ꯑꯅꯤꯒ ꯍꯥꯏꯔꯣꯅꯦ
ꯃꯥꯅꯤ ꯑꯗꯨꯗꯩꯗꯤ ꯃꯥꯏ ꯃꯥꯏ ꯊꯣꯛꯄ ꯑꯝꯇ ꯊꯦꯡꯅꯈ꯭ꯔꯔꯣꯏ ꯑꯩꯈꯣꯏ
ꯎꯝ
ꯇꯃꯝ ꯃꯇ
ꯇꯃ ꯃꯅꯛꯇꯔꯤ
ꯀꯩꯅꯣꯒ ꯑꯦꯛꯖꯥꯝꯒꯨꯝ ꯊꯥꯗ꯭ꯔꯕꯣ
ꯌꯥꯝꯁꯦ ꯀꯩꯅꯣꯒꯤ ꯑꯣꯏꯅ ꯊꯥꯏ ꯁꯦꯟꯇ꯭ꯔꯦꯜꯒꯤ
ꯎꯝ ꯑꯗꯨꯅꯤꯅꯦ ꯅꯪ ꯅꯍꯃꯨꯛ ꯀꯩꯀꯩ ꯈꯔ ꯑꯪꯀ ꯀꯩꯀꯥ ꯈꯔ ꯍꯣꯠꯍꯧꯕ ꯎꯕꯗꯨꯗ ꯀꯃꯥꯏꯅ ꯇꯧꯔꯤꯒꯦꯅꯣ ꯍꯪꯉꯤ
ꯁꯨꯝ ꯐ꯭ꯔꯤꯗ ꯂꯣꯏꯁꯟꯗꯣꯏ ꯁꯔꯨꯛꯄꯨꯗꯤ ꯈꯔ ꯌꯦꯡꯍꯧꯕꯁꯤꯅꯗꯤ ꯐꯩꯗꯅ ꯀꯥꯏꯅ ꯅꯨꯡꯉꯥꯏ ꯇꯕꯨ ꯆꯥꯗꯅ ꯇꯨꯝꯗꯅ ꯂꯩꯔꯗꯤ
ꯇꯧ ꯑꯗꯨ ꯍꯣꯠꯅꯒꯗꯝꯕ ꯎꯝ ꯍꯧꯖꯤꯛꯇꯤ ꯀꯥꯏꯗꯦ ꯃꯤꯅ ꯍꯣꯠꯅꯔꯤ ꯃꯌꯥꯝꯁꯨ ꯀꯤꯌ ꯀꯦꯦ
ꯑꯁ ꯀꯥꯏ ꯑꯍꯤꯡ ꯆꯨꯞꯄ ꯑꯃ ꯂꯥꯏꯔꯤꯛ ꯄꯥ ꯂꯩꯅꯕꯤꯅꯤ ꯍꯧꯖꯤꯛꯀꯥꯟꯗꯤ ꯑꯗꯨ ꯕꯦꯔꯥꯅꯤ ꯑꯣꯣ ꯌꯨꯝꯗꯩꯁꯨ ꯉꯥꯡꯕꯗ ꯉꯥꯡꯕꯗ
ꯑ ꯑꯗꯨꯅꯤꯅꯦ ꯇꯧꯔꯤꯁꯦ ꯑꯩꯁꯨ ꯌꯨꯝꯗꯒ ꯌꯥꯝ ꯆꯠꯅꯤꯡꯗ꯭ꯔꯤꯁꯤꯅꯤ ꯑꯗꯨꯅꯤ ꯆꯍꯤꯒ ꯌꯥꯝꯖꯜꯂꯛꯄꯒ
ꯅꯥꯟ ꯅꯃꯥꯟꯅꯕꯅ ꯃꯁꯩꯗ ꯃꯤ ꯑꯣꯏꯅꯕ ꯍꯣꯠꯅꯩ ꯅꯣꯏꯅ ꯇꯧꯗꯦꯗꯥ ꯇꯧꯕꯗꯦ ꯉꯥꯡꯕꯗꯨ ꯉꯥꯡꯕꯗ
ꯎꯝ ꯔꯥ ꯅꯃꯦ ꯇꯧꯅꯩ ꯃꯅꯁꯤ
ꯈꯪꯈ꯭ꯔꯦ ꯍꯧꯖꯤꯛꯀꯥꯟ
ꯃꯤ ꯁꯤꯕꯥꯥꯏ ꯆꯪꯅꯈꯤꯕꯁꯨ ꯐꯅꯌꯥꯝ ꯌꯥꯎꯅꯔꯦ ꯍꯧꯖꯤꯛꯇꯤ
ꯌꯥꯎꯋꯦ ꯉꯥꯏꯗꯤ ꯑꯗꯨ ꯑꯣꯏꯁꯨ ꯆꯪꯖꯈ꯭ꯔꯒꯦ ꯈꯜꯂꯕꯅꯤ
ꯎꯝ ꯎꯄꯥꯏ ꯂꯩꯇ꯭ꯔꯗꯤ ꯆꯪ ꯇꯥꯃꯤꯅꯤ ꯃꯤꯁꯨ ꯎꯄꯥꯏ ꯂꯩꯇꯕꯒꯤ ꯆꯪꯅ ꯌꯧꯔꯝꯒꯅꯤ ꯁꯤꯚ ꯍꯥꯏꯕꯨ ꯍꯥꯏꯗꯤ ꯑꯣꯏꯅꯤꯡꯅ ꯑꯣꯏꯕꯗꯤ ꯌꯥꯝꯗꯦꯗꯅ
ꯎꯝ ꯑꯗꯨ ꯆꯪꯉꯅ ꯆꯪꯈꯤꯕꯅꯗꯤ ꯐꯩꯗ ꯐ꯭ꯔꯤꯗ ꯂꯩꯗꯣꯏ ꯈꯧꯕꯅꯤꯀꯣ
ꯃꯥꯅꯤ ꯑꯗꯨꯒꯤ ꯀꯩꯅꯣ ꯃꯤ ꯆꯪꯅꯔꯤꯁꯦ ꯑꯩꯈꯣꯏꯅ ꯑꯃꯨꯛ ꯇꯜꯂꯨꯕꯗꯣ ꯁꯤꯐꯥꯏꯒꯤ ꯂꯥꯏꯟꯗꯨꯒ ꯑꯩꯈꯣꯏꯅ ꯄꯥꯝꯗꯕꯒꯤ ꯇꯧꯗꯕꯅꯦ ꯅꯠꯇ꯭ꯔꯗꯤ ꯅꯍꯥꯟ ꯇꯧꯔꯝꯝꯕꯅꯤ ꯌꯨꯝꯗꯒꯗꯤ ꯍꯥꯏꯔꯤꯅꯦ ꯇꯧ ꯇꯧꯕ ꯁꯨꯄꯥꯏꯗꯤ ꯑꯣꯏꯅꯤꯡꯗꯕ
ꯎꯝ ꯀꯩꯒꯤꯅꯣ ꯁꯤꯐꯥꯏ ꯑꯣꯏꯅꯤꯡꯗ꯭ꯔꯤ
ꯑꯁ ꯅꯣꯡꯃꯩ ꯄꯥꯏꯅꯤꯡꯗꯦꯅꯦ ꯅꯣꯡꯃꯩ ꯄꯥꯏꯕꯕꯁꯤ ꯆꯥꯟꯅꯗꯦꯅꯦ
ꯑꯩꯗꯤ ꯄꯥꯝꯖꯈ꯭ꯔꯦ ꯅꯣꯡꯃꯩ ꯄꯥꯏꯔꯁꯤ
ꯎꯝ ꯍꯣꯏ ꯅꯣꯡꯃꯩꯁꯦ ꯑꯄꯥꯝꯕ ꯃꯤꯕꯨꯗꯤ ꯂꯩꯀꯣ ꯑꯩꯈꯣꯏꯅ ꯑꯃꯨꯛ ꯈꯪꯗꯦ ꯀꯩꯒꯤꯅꯣ ꯈꯣꯏꯗꯥꯎ ꯌꯥꯗꯕꯗꯣ ꯑꯗꯨ ꯇꯧꯋꯦꯕ ꯏꯁꯥꯗ ꯆꯥꯟꯅꯖꯗꯕ ꯑꯗꯨ ꯑꯣꯏꯔꯝ ꯇꯥꯔꯦ ꯄꯤꯊꯣꯔꯛꯄꯒꯤ
ꯄꯥꯝꯃꯦ ꯅꯣꯡꯃꯩꯗꯤ ꯄꯥꯝꯃꯦ ꯑꯉꯥꯡ ꯑꯣꯏꯔꯤꯀꯥꯟꯗꯤꯀꯣ
ꯑꯣ ꯑ ꯑꯥꯡ ꯑꯃ ꯀꯥꯟꯗꯕꯨꯗꯤ ꯌꯥꯝ ꯁꯥꯟꯅꯔꯝꯃꯦ ꯌꯥꯎꯁꯟꯒꯗꯨ ꯅꯨꯡꯉꯥꯏꯕꯅꯦ ꯑꯥ ꯂꯁꯪꯒ ꯇꯕꯨ ꯀꯞꯁꯗꯅꯅꯥꯔ
ꯀꯥꯞꯅꯔꯛꯏ ꯀꯩꯅꯣ ꯑꯦ ꯃꯤꯠꯇꯒ ꯄꯥꯗꯅ ꯑꯃꯣ ꯑꯗꯨ ꯈꯔꯒ ꯌꯧꯅꯔꯤꯃꯤꯅꯤ
ꯎꯝ ꯑꯩꯗꯤ ꯏꯃꯥꯒꯤ ꯀꯩꯅꯣꯗꯒꯤ ꯄꯩꯁꯥ ꯂꯧꯊꯣꯛꯑꯒ ꯁꯥꯟꯅꯔꯦ ꯅꯅꯨꯡꯃꯩꯅꯤ ꯂꯩꯔꯤꯕꯅꯤꯅꯦ ꯃꯔꯨꯒ ꯂꯩꯗꯅ ꯇꯨꯃꯤꯟꯅ ꯏꯃꯥꯅ ꯈꯪꯗꯅ ꯐꯨꯕꯗ ꯐꯨꯕꯗ ꯌꯥꯎꯁꯪꯗ ꯑꯃꯜ ꯑ ꯑꯃ ꯂꯩꯕꯤꯨꯗꯨꯗꯤ ꯇꯦꯛꯊꯣꯛꯈ꯭ꯔꯕ
ꯑꯥ
ꯑꯗꯨꯗꯩꯗꯤ ꯑꯁ ꯃꯌꯥꯝꯗꯨ ꯄꯥꯏꯅꯔꯒ ꯀꯥꯞꯅꯕ ꯁꯥꯟꯅꯕꯗꯣ ꯎꯕꯗꯒꯤ ꯑꯁꯤꯗꯤ ꯌꯥꯔꯔꯣꯏ ꯇꯨꯃꯤꯟ ꯆꯪꯗꯗ ꯑꯩꯅ ꯀꯩꯅꯣꯗꯣ ꯀꯔꯤ ꯀꯔꯤ ꯁꯦꯝꯄꯐꯨ ꯅꯠꯇꯦꯅꯦ ꯄꯩꯁꯥ ꯊꯝꯕꯗꯨ ꯀꯔꯤ ꯍꯥꯏꯈ꯭ꯔꯦ
ꯄꯤ
ꯄꯥꯛꯁꯤ ꯄꯥꯛꯁꯤ ꯊꯦꯡꯁ ꯆꯠꯂꯒ ꯃꯇꯝꯗꯨꯗ ꯁꯤ ꯌꯥꯝꯃ ꯀꯩꯅꯣ ꯂꯨꯄꯥ ꯆꯍꯨꯝ ꯀꯥꯏꯁꯦꯅ
ꯃꯥꯅꯦꯁꯃꯦ ꯅꯣꯡꯃꯩ ꯑꯃꯅ ꯄꯤꯔꯝꯃꯤꯁꯦ ꯊꯥꯏꯅꯗꯤ ꯂꯨꯄꯥ ꯆꯅꯤ ꯌꯥꯡꯈꯩ ꯌꯥꯝꯃꯗ ꯆꯍꯨꯝ ꯍꯥꯏꯁꯤꯅꯦꯅꯦ
ꯃꯥꯅꯦ ꯑꯔꯦꯝꯕꯗꯨꯅ ꯃꯔꯨ ꯂꯩꯔꯒꯀꯣ ꯑꯥ
ꯑꯃ ꯐꯥꯏꯚ ꯐꯥꯏꯚ ꯍꯥꯏꯅ ꯑꯃ ꯊꯣꯛꯣꯛꯑꯝꯕꯗꯣ ꯈꯪꯉꯤꯗꯅ ꯐꯥꯏ ꯃꯅ ꯊꯣꯡꯝꯕꯗꯣ
ꯀꯅꯤꯃꯤ
ꯑꯗꯨꯗꯤ ꯐꯣꯁꯀꯠꯕꯅꯦꯕ ꯑꯗꯨ ꯃꯇꯝꯗꯨꯗ ꯂꯨꯄꯥ ꯀꯨꯟꯒ ꯃꯉ ꯉꯥꯛꯇꯅꯦꯕ ꯄꯤꯔꯤꯗꯣ ꯑꯗꯨꯐꯧꯗ ꯂꯩꯕꯤꯌꯨ ꯌꯥꯗ꯭ꯔꯤꯕꯅꯤ ꯌꯨꯝꯁꯤꯗꯕꯨ ꯑꯁ ꯑꯁ ꯑꯗꯨꯒꯤ ꯑꯩꯅ ꯂꯥꯟ ꯇꯧꯕꯁꯤ ꯌꯨꯝꯁꯤꯗ ꯅꯣꯡꯃꯩ ꯂꯩꯇꯕ ꯌꯥꯔꯣꯏ ꯅꯣꯡꯃꯩ ꯂꯩꯇꯕ ꯌꯥꯔꯣꯏ ꯨ ꯀꯌꯥ ꯋꯥꯋꯥꯅ ꯂꯩꯍꯔ ꯂꯩꯌꯦ ꯑꯉꯥꯡ ꯑꯣꯏꯔꯤꯀꯥꯟꯗꯗꯤ ꯌꯥꯗ꯭ꯔꯦꯕ ꯑꯣꯏꯗꯤꯦ
ꯄꯔꯤ ꯊꯥ ꯊꯥꯕꯒ ꯂꯤꯇꯅꯅꯁ ꯁꯥꯥꯏꯈ꯭ꯔꯕꯗꯨꯗ ꯑꯅꯣꯞ ꯑꯃꯒ ꯎꯞꯆꯤꯟꯗꯅ ꯑꯩꯈꯣꯏ ꯇꯧꯔꯤꯕꯅꯤ ꯅꯣꯡꯣꯏ ꯀꯥꯞꯅꯔꯤꯕꯅꯤ ꯋꯥꯡꯃ ꯋꯥꯡꯃ ꯂꯩꯅꯗꯅ ꯃꯤꯠꯄꯥꯟꯗꯕꯨ ꯄꯥꯟꯕ ꯄꯣꯝꯅ ꯀꯞꯄꯕꯨ ꯌꯥꯎꯅꯕ
ꯑꯣ ꯇꯧꯔꯦ ꯑꯩꯈꯣꯏꯁꯨ ꯌꯥꯝ ꯀꯞꯄꯦ ꯍꯣꯁꯄꯤꯇꯥꯜꯗꯒ ꯄꯨꯈꯠꯅꯔꯤꯅꯤ
ꯎ ꯍꯧꯖꯤꯛꯇꯤ ꯄꯥꯝꯗ꯭ꯔꯦ ꯁꯤꯐꯥꯏ ꯑꯣꯏꯅꯤꯡꯗ꯭ꯔꯤ
ꯈꯪꯗꯦ ꯑꯩꯈꯣꯏꯗꯤ ꯑꯣꯏꯅꯤꯡꯉꯤꯕꯣꯗꯣ ꯁꯤꯐꯥꯏ
ꯊꯥꯎ ꯊꯥꯎ ꯑꯣꯏꯌꯨ ꯂꯝꯖꯤꯡ ꯑꯗꯨ ꯆꯦꯜꯂꯨꯅꯤ
ꯆꯦꯜꯂꯤ ꯆꯦꯜꯂꯤ ꯈꯥꯒ ꯂꯝꯅꯤ ꯑꯣ ꯐꯔꯦ ꯑꯗꯨꯗꯤ ꯑꯩꯁꯨ ꯊꯝꯃꯒꯦ
ꯑꯣ ꯐꯔꯦ ꯐꯔꯦ ꯆꯥꯛ ꯆꯥꯊꯣꯛꯎꯈꯤꯒꯦ ꯎꯝ ꯎꯝ ꯀꯣꯟꯅ ꯇꯧꯔꯛꯦ ꯎꯝ
ꯋꯥ